ꯍꯜꯂꯣ꯫
ꯍꯥꯥꯎ꯫
ꯑꯁ ꯑꯩꯗꯤ ꯑꯈꯣꯏ ꯁꯥꯏ ꯉꯍꯥꯟ ꯈꯠꯅꯕꯖꯤꯕꯣ꯫ ꯏꯁꯧ ꯇꯧꯁꯤꯜꯂꯛꯏꯅꯤꯅꯦ ꯃꯥꯅ ꯃꯔꯝ ꯆꯥꯗꯅ꯫
ꯃꯔꯝ ꯆꯥꯔꯝꯅꯤ ꯆꯥꯔꯝꯅꯤ ꯅꯨꯄꯤꯅ ꯏꯁꯧ ꯇꯧꯔꯛꯑꯕꯣ
ꯑꯦ꯫ ꯁꯨꯃꯥꯏ ꯇꯧꯕꯅꯦ ꯑꯈꯣꯏꯅ ꯃꯁꯇ ꯇꯝꯃꯤꯉꯩꯗꯅꯦ ꯑꯈꯣꯏ ꯃꯁꯇ ꯇꯝꯕ ꯒ꯭ꯔꯨꯞ ꯈꯔ ꯂꯩꯔꯝꯕꯗ ꯑꯈꯣꯏ ꯑꯖꯦ ꯍꯣꯏ ꯀꯔꯤꯍꯣꯏ ꯈꯔ ꯄꯨꯜꯂꯛꯑꯦꯕꯀꯣ꯫ ꯑꯗꯨꯗ ꯏꯃꯥꯟꯅꯕꯤ ꯈꯔ ꯑꯗꯨꯝ ꯅꯣꯁ ꯋꯥꯏꯊꯣꯛ ꯋꯥꯏꯁꯤꯟ ꯒꯤ ꯇꯤꯟꯅꯔꯛꯄ ꯍꯥꯏꯇꯥꯔꯦ꯫ ꯑꯗ ꯐꯪꯁꯟ ꯑꯃ ꯇꯧꯔ ꯖꯒꯣꯏ ꯁꯥꯃꯤꯟꯅꯕ ꯈꯣꯠꯃꯤꯟꯅꯕ ꯑꯗꯒꯤꯗꯤ ꯃꯣꯏꯅ ꯅꯣꯡꯃ ꯑꯥ ꯀꯩꯅꯣꯒꯤ ꯀ꯭ꯋꯥꯛ ꯇꯥꯟꯕ ꯍꯥꯏꯕ꯭ꯔꯥ ꯀꯪꯂꯥꯗ ꯇꯧꯕꯗꯣ ꯑꯗꯨ ꯌꯦꯡꯕ ꯆꯠꯁꯦꯅ ꯆꯠꯄ
ꯍꯣꯏ ꯍꯣꯏ ꯍꯣꯏ ꯎꯝ
ꯑꯗꯒꯤꯗꯤ
ꯅꯪ ꯅꯪ ꯅꯨ ꯄꯤꯗꯤ ꯅꯣꯡꯇ ꯄꯨꯕꯤꯔꯝꯃꯣꯏ ꯑꯗꯩꯗꯤ ꯅꯨꯄꯤ ꯃꯌꯥꯝꯗꯨꯒ ꯑꯗꯨꯃꯥꯏꯅ ꯆꯠꯃꯤꯟꯅꯔꯗꯤ ꯏꯁꯧ ꯂꯥꯡ ꯇꯥꯕ
ꯃꯇꯝꯗꯨꯗꯗꯤ ꯑꯩ ꯒꯥꯔꯤꯖꯨ ꯂꯩꯇꯅ ꯀꯗꯥꯏꯗꯒꯤ ꯃꯤ ꯒꯥꯥꯏꯗ ꯅꯞꯄꯒ ꯆꯠꯄꯅꯤ ꯀꯃꯥꯏꯅ ꯑꯩ ꯅꯨꯄꯤꯗꯣ ꯄꯨꯔ ꯆꯠꯇꯣꯏꯅꯣ
ꯍꯣꯏ ꯍꯣꯏ
ꯑꯗꯨꯗ ꯀ꯭ꯋꯥꯛ ꯇꯥꯟꯕ ꯆꯠꯄꯖꯤꯗ ꯍꯧꯖꯤꯛꯀꯤ ꯅꯨꯄꯤꯖꯤꯅ ꯑꯩꯖꯦ ꯈꯔ ꯄꯥꯝꯃꯤꯅ ꯀꯩꯅꯣ ꯇꯧꯕ ꯁꯣꯝꯗꯗꯤ ꯑꯩ ꯑꯩꯈꯣꯏ ꯁꯥꯏ ꯂꯩꯕꯅꯤ ꯁꯨꯌꯥ ꯌꯥꯗꯕ ꯑꯣ ꯆꯞꯇꯤ ꯆꯥꯃꯤꯟꯅꯔꯝꯃꯤꯅꯀꯣ ꯀꯩꯅꯣꯅ ꯑ ꯐꯣꯇꯣ ꯀꯥꯞꯁꯤꯁꯤꯅꯦꯕ ꯑꯩꯅ ꯃꯤ ꯆꯠꯃꯤꯟꯅꯩꯗꯣ ꯀꯃꯥꯏꯅ ꯐꯣꯇꯣ ꯀꯥꯞꯁꯦꯗꯤ ꯑꯁ ꯌꯥꯔꯣꯏ ꯌꯥꯔꯣꯏ ꯀꯃꯥꯏ ꯍꯥꯏꯅꯤ ꯀꯥꯞꯈꯤꯖꯥꯠꯅꯤ ꯑꯗ ꯀꯨꯏꯔꯕꯩ ꯇꯨꯡꯁꯤꯗ ꯆꯍꯤ ꯑꯍꯨꯝ ꯃꯔꯤ ꯍꯧꯈ꯭ꯔꯕ ꯃꯇꯝꯁꯤꯗ ꯉꯍꯥꯟꯗꯣ ꯏꯃꯥꯟꯅꯕ ꯖꯤꯗꯨꯅ ꯃꯥꯏ ꯋꯥꯆꯞ ꯏꯁꯇꯦꯇꯁꯁꯤꯗ ꯑꯗꯨꯒꯤ ꯐꯣꯇꯣꯗꯣ ꯊꯝꯃꯒ ꯌꯥꯝ ꯆꯥꯛꯅꯈꯤꯕꯅꯤ ꯀꯥꯏꯅꯒ ꯃꯥꯒꯤ ꯀꯂꯔ ꯍꯦꯟꯖꯕꯤꯗꯣ ꯊꯝ ꯂꯩꯔꯝꯃꯦ ꯑꯗꯨꯗꯒꯤꯗꯤ ꯑꯩꯈꯣꯏ ꯁꯥꯏꯁꯨ ꯎꯈ꯭ꯔ ꯃꯥꯜꯂꯦꯗꯅ ꯑꯗꯨ ꯐꯣꯟꯒ ꯇꯧꯔꯨꯕꯁꯦ ꯃꯥꯅ ꯐꯣꯇꯣꯗꯣ ꯏꯁꯀ꯭ꯔꯤꯟꯁ‌ꯣꯠ ꯂꯧꯔꯒ ꯌꯥꯝ ꯆꯥꯟꯅꯔꯝꯃꯤꯖꯥꯠꯅꯤꯀꯣ ꯀꯥꯏꯅ ꯇꯧꯔꯝꯃꯒ ꯊꯥꯖꯤꯂꯛꯏꯅꯦ ꯑꯩꯅ ꯋꯥꯊꯤ ꯋꯥꯔꯦꯝꯗꯤ ꯀꯩꯝ ꯇꯧꯒꯤꯕ ꯂꯩꯇꯦ ꯈꯣꯠꯇꯦꯅ ꯍꯥꯏꯔꯦ ꯑꯗꯒꯤꯗꯤ ꯅꯨꯃꯤꯗꯥꯡ ꯐꯣꯟꯒ ꯇꯧꯕꯁꯦ ꯑꯩꯅ ꯑꯉꯥꯡ ꯇꯨꯏꯁꯟ ꯇꯧꯋꯤꯅ ꯃꯥꯗꯣ ꯐꯣꯟꯗꯣ ꯇꯧꯗꯕ ꯍꯥꯏꯇꯥꯔꯦ ꯅꯨꯃꯤꯗꯥꯡ ꯐꯣꯟ ꯇꯧꯔꯨꯕꯗ ꯐꯣꯟ ꯒꯁꯤ ꯏꯟꯊꯤ ꯉꯥꯏ ꯈꯨꯝꯃꯛꯇꯕꯤꯗꯒ ꯑꯩꯖꯦ ꯁꯥꯎꯅꯤꯡꯉꯦꯅꯦ ꯀꯩꯁꯨ ꯇꯧꯔꯨꯗꯕ ꯑꯩꯗꯣ ꯃꯥ ꯑꯗꯨꯃꯥꯏꯅ ꯈꯟꯖꯜꯂꯛꯑꯗꯤ ꯑꯁꯨꯛ ꯆꯍꯤ ꯁꯥꯡꯅ ꯂꯣꯏꯅ ꯂꯥꯏꯖꯦ ꯅꯪ ꯑꯩꯕꯨ ꯊꯥꯖꯗꯕꯅ ꯈꯜꯂꯦ ꯑꯗꯒꯤꯗꯤ ꯏꯁꯇꯦꯇꯁꯇꯒ ꯃꯥꯅ ꯏꯁ ꯅꯥꯏꯇꯣꯝ ꯂꯥꯛꯄꯅꯤ ꯅꯥꯏꯇꯣꯝ ꯍꯟꯒꯅꯤ ꯀꯥꯏꯅ ꯇꯧꯈꯠꯂꯛꯏꯅꯦ ꯑꯩ ꯑꯃꯨꯛ ꯍꯦ ꯁꯥꯎꯅꯤꯡꯉꯦ ꯑꯗꯨꯗꯤ ꯑꯩꯅ ꯑꯔꯣꯏꯕꯤ ꯁꯥꯎꯖꯤꯜꯂꯒ ꯖꯒꯠ ꯄꯨꯝꯅꯃꯛꯀꯤ ꯆꯤꯟꯁꯦ ꯑꯔꯣꯏꯕꯤ ꯊꯤꯖꯤꯜꯂꯒ ꯈꯠꯅꯈ꯭ꯔꯦ
ꯃꯤꯉꯣꯟꯗ ꯏ ꯃꯤꯉꯣꯟꯗ ꯏ ꯑꯃꯨꯛ ꯍꯥꯞꯄꯤꯅꯤꯅꯦ ꯅꯪꯅ ꯃꯤ ꯁꯥꯎꯔꯤꯉꯩꯗꯨꯗ ꯊꯦꯝꯕꯗꯤ ꯍꯩꯇꯕꯅꯤꯅ ꯅꯣꯏꯗꯤ
ꯅꯣꯏꯅ ꯁꯣꯏꯖꯕ ꯅꯠꯇ꯭ꯔꯣꯗꯣ ꯃꯤꯗꯨꯅ ꯑꯗꯨꯃꯥꯏꯅ ꯊꯥꯒꯠꯂꯛꯑꯗꯤ ꯅꯨꯡꯉꯥꯏꯒꯗ꯭ꯔꯗꯣ ꯅꯪꯁꯨ ꯅꯪꯒꯤ ꯅꯨꯄꯤꯗꯨꯅ ꯅꯨꯄꯥ ꯑꯇꯣꯞꯄꯒ ꯑꯗꯨꯃꯥꯏꯅ ꯇꯧꯔꯝꯕꯩ ꯐꯣꯇꯣꯗꯨꯒ ꯇꯧꯔꯒ ꯊꯥꯒꯠꯂꯛꯑꯣ ꯅꯪ ꯅꯨꯡꯉꯥꯏꯒꯗ꯭ꯔꯣ
ꯅꯨꯡꯉꯥꯏꯕ ꯅꯨꯡꯉꯥꯏꯇꯕꯗꯨꯅ ꯑꯃꯕꯨ ꯍꯣꯏ ꯅꯨꯡꯕꯨꯗꯤ ꯅꯨꯡꯉꯥꯏꯔꯝꯃꯣꯏꯕꯣ ꯑꯗꯣ ꯑꯩꯗꯤ ꯂꯥꯜꯂꯨꯕꯗꯤ ꯅꯠꯇꯦꯗꯅ
ꯅꯪ ꯑꯗꯨ ꯐꯖꯅ ꯍꯥꯏꯔꯝꯃꯣꯏ ꯀꯩꯁꯨ ꯅꯪꯅ ꯌꯥꯝꯅ ꯅꯆꯤꯟꯗ‌ꯣ ꯊꯤ ꯈꯣꯠꯇꯅ ꯉꯥꯡꯉꯨꯔꯗꯤ ꯃꯤꯁꯨ ꯁꯥꯎꯔꯛ ꯇꯥꯕ
ꯑꯣ ꯑꯩꯖꯨ ꯂꯥꯟꯗꯕꯅꯤꯅ ꯑꯩꯖꯨ ꯉꯥꯛꯇꯪ ꯇꯦꯁꯜ ꯂꯩꯔ‌ꯦ ꯃꯥꯅ ꯏꯁꯇꯦꯇꯁꯀ ꯇꯧ ꯑꯩ ꯌꯣꯟꯕ ꯅꯠꯇ꯭ꯔꯕ ꯑꯗꯨꯗꯤ ꯃꯥꯅ ꯊꯝꯃꯤ ꯏꯁꯇꯦꯇꯁꯇꯣ ꯉꯁꯥꯏꯒꯤ ꯑꯩꯕꯨ ꯈꯠꯅꯍꯟꯒꯦꯅ ꯊꯝꯃꯝꯃꯤꯕ ꯃꯤꯗꯨꯅ ꯊꯝꯃꯝꯃꯒ ꯏꯕꯥꯅꯤ ꯈꯟꯅ ꯂꯩꯔꯦꯁꯦ ꯈꯪꯉꯒ ꯃꯤꯗꯨꯅ ꯄꯦꯟꯅꯅꯕ ꯅꯠꯇ꯭ꯔꯕ ꯃꯥꯅ ꯇꯧꯔꯝꯃꯤꯗꯣ
ꯑꯗꯣ ꯅꯪꯗꯤꯗꯤ ꯍꯥꯏꯕ ꯍꯩꯇꯕ꯭ꯔꯣ ꯐꯖꯅ ꯐꯖꯅ ꯍꯥꯏꯕꯩ ꯃꯍꯨꯠꯇ ꯅꯪꯗꯤ ꯅꯆꯤꯟꯊꯤ ꯈꯣꯠꯇꯅ ꯇꯧꯋꯦꯅ ꯍꯥꯏꯗꯨꯗꯤ ꯐꯖꯅ ꯍꯥꯏ ꯍꯩ ꯇ꯭ꯔꯗꯤ ꯑꯗꯨ ꯃꯉꯥꯏ ꯀꯩꯅꯣ ꯑꯗꯨꯉꯥꯏ ꯀꯩ ꯀꯩꯗꯧꯖꯔꯨꯅꯤꯒꯦ ꯈꯟꯅꯊꯣꯛꯑꯣ ꯅꯪ ꯅꯨꯄꯤ ꯑꯇꯣꯞꯄ ꯀ‌ꯣꯏꯔꯣ ꯑꯗꯨꯅ ꯐꯔ‌ꯦ ꯀꯥꯏꯅꯔꯣ
ꯑꯦ ꯅꯣꯏ ꯅꯨꯄꯤꯒꯤ ꯍꯧꯅꯕꯤ ꯅꯣꯏꯖꯨ ꯁꯞꯄꯣꯔꯠ ꯇꯧꯔꯤꯃꯤꯅꯦ ꯁꯨꯃꯥꯏꯅ ꯇꯧꯔꯤꯗ ꯑꯦ ꯅꯨꯄꯥꯁꯤꯅ ꯂꯥꯟ ꯂꯥꯟ
ꯅꯨꯄꯥ
ꯂꯥꯟꯗꯦ ꯈꯣꯠꯇꯦ ꯁꯤꯗꯤ ꯀꯩꯅꯣ ꯅꯪ ꯃꯥꯗꯣ ꯈꯪꯕꯤꯕ ꯌꯥꯏ ꯈꯣꯠꯄꯤꯕ ꯌꯥꯏꯅ ꯍꯥꯏꯗꯕꯤꯗ ꯁꯞꯄꯣꯔꯠ ꯇꯧꯁꯜꯂꯤꯃꯤꯅꯤꯅ‌ꯦ ꯈꯪꯉ‌ꯦ ꯅꯣꯏ ꯅꯨꯄꯤꯁꯦ ꯅꯣꯏꯅ ꯇꯧꯔ ꯈꯛꯇꯅꯦ ꯍꯔꯥꯎꯔꯤꯁꯤ ꯈꯪꯉꯕ
ꯌꯥꯔꯦ ꯌꯥꯔꯦ ꯈꯪꯉꯦ ꯈꯪꯉꯦ ꯅꯨꯄꯥ ꯃꯒꯨꯟꯁꯦ ꯆꯞ ꯆꯥꯅ ꯈꯪꯉꯦ
ꯄ꯭ꯔꯤꯊꯤꯕꯤꯒꯤ ꯅꯨꯄꯥꯈꯩꯅ ꯂꯣꯏ ꯍꯥꯏꯔꯝꯃꯤꯁꯦ ꯅꯨꯄꯤꯁꯦ ꯃꯣꯏꯅ ꯉꯝꯃꯤꯈꯩ ꯍꯔꯥꯎꯕꯅꯤꯅ
ꯌꯥꯔ‌ꯦ ꯅꯨꯄꯥꯁꯤꯡꯒꯤ ꯃꯒꯨꯟꯁꯦ ꯍꯥꯏꯖꯅꯤ
ꯅꯨꯄꯥꯁꯤꯡꯒꯤ ꯃꯉꯣꯟꯗ ꯀꯩꯗꯧꯔꯒꯦ ꯑꯝꯇ ꯍꯥꯏꯔꯛꯎꯅꯦ
ꯈꯪꯉꯦ ꯈꯪꯉꯦ ꯌꯨꯝꯗꯅ ꯁꯥꯗꯨ ꯂꯝꯗꯅ ꯂꯝ ꯀ꯭ꯔꯤꯁꯅ
ꯑꯦ ꯌꯨꯝꯗꯅ ꯀꯃꯥꯏꯅ ꯁꯥꯗꯨ ꯑꯣꯏꯔꯤꯕ
ꯃꯁꯤꯗꯩꯁꯤꯗ ꯅꯨꯄꯤ ꯑꯝꯇꯒ ꯋꯥꯔꯤ ꯁꯥꯟꯅꯗꯕꯩ ꯇꯥꯏꯞꯇ ꯌꯦꯡꯑꫭ ꯋꯥꯠꯂꯣꯏꯔꯦ ꯐꯣꯇꯣꯒ ꯀꯥꯞꯃꯤꯟꯅꯩꯗꯨꯅꯦ ꯅꯨꯡꯉꯥꯏꯔꯝꯒꯗ꯭ꯔꯣ ꯃꯤꯗꯨꯅ ꯎꯔꯒ ꯋꯥꯈꯜꯗꯣ ꯈꯜꯂꯨꯅꯦ ꯅꯣꯏꯁꯨ꯫
ꯍꯥꯏꯃꯥ ꯑꯗꯨꯒꯤ ꯐꯣꯇꯣꯗꯣ ꯑꯩꯅ ꯀꯥꯃꯤꯟꯅꯔꯨꯕ ꯅꯠꯇꯦ ꯃꯤꯗꯨꯅ ꯑꯝꯇ ꯀꯥꯃꯤꯟꯅꯁꯦ ꯍꯥꯏꯕꯒꯤ ꯆꯦꯟꯖꯤꯜꯂꯛꯑꯒ꯫ ꯍꯥꯏꯔꯛꯄꯗꯨꯗ ꯑꯩꯅ ꯃꯤ ꯃꯌꯥꯝ ꯃꯌꯥꯝ ꯂꯩꯔꯤꯅꯤ ꯑꯇꯣꯞꯄ ꯃꯤꯁꯨ ꯀꯣꯏꯆꯦꯟ ꯆꯦꯟ ꯁꯥꯟꯅ ꯂꯩꯒꯗ꯭ꯔ ꯁꯤꯅꯤꯗ꯫
ꯌꯥꯔꯦ ꯌꯥꯔꯦ ꯃꯤꯗꯤ ꯁꯦꯂꯦꯕ꯭ꯔꯤꯇꯤꯅꯤꯅ꯫
ꯀꯣꯏꯅꯔꯨꯕꯗꯨ ꯅꯠꯇꯦ ꯏꯃꯥꯟꯅꯕꯤꯅ ꯈꯪꯅꯔꯨꯕ ꯀꫭꯏꯅꯔꯨꯕꯁꯨ ꯅꯠꯇꯦ ꯏꯃꯥꯟꯅꯕꯤꯅꯤꯅ ꯏꯆꯝ ꯆꯝꯅ ꯑꯦ ꯀꯩꯗꯧꯋꯦꯒꯦꯅ ꯁꯤꯕꯨ ꯀꯥꯞꯄꯨꯕꯅꯦꯕ꯫ ꯑꯗꯨꯒ
ꯍꯣꯏ ꯀꯧꯗꯧꯋ‌ꯦ ꯒꯦꯅ ꯀꯩꯅꯣ ꯆꯥꯛꯁꯨ ꯆꯥꯛꯅꯔꯨꯕ ꯆꯥꯛꯅꯈꯤꯕꯅꯤ ꯀꯥꯏꯅꯒ ꯍꯥꯏꯗꯣ ꯈꯔꯗꯤ ꯂꯩꯔꯦꯕ ꯃꯅꯨꯡꯗ ꯅꯣꯏꯒꯤ
ꯆꯥꯛꯅꯗꯦ ꯆꯥꯛꯅꯗꯦ ꯆꯥꯛꯅꯗꯦ ꯃꯥꯅ ꯑꯩꯉꯣꯟꯗꯅꯦ ꯀꯣꯏꯅꯁꯤꯕꯨꯗꯤ ꯍꯥꯏꯔꯛꯏ ꯅꯨꯄꯤꯗꯨꯅ ꯀꯣ ꯑꯗꯨꯗ ꯑꯩ ꯍꯦꯛ ꯅꯪ ꯑꯗꯨꯝ ꯃꯥꯁꯇꯔ ꯇꯝꯃꯒ ꯏꯃꯥꯟꯅꯕꯤ ꯂꯣꯏꯅꯔꯒ ꯑꯗꯨꯃꯥꯏꯅ ꯍꯥꯏꯔꯛꯀꯅꯨ ꯑꯗꯨꯒ ꯑꯩ ꯈꯪꯅꯕꯁꯨ ꯂꯩ ꯁꯤꯅꯤ ꯍꯥꯏꯁꯦ ꯑꯗꯣ ꯑꯗꯣ ꯑꯩꯅ ꯁꯨꯡꯌꯥꯥ ꯌꯥꯗꯕ ꯑꯗꯩ ꯅꯨꯄꯤꯗꯣ ꯈꯔꯁꯨ ꯑꯩꯈꯣꯏꯒꯤ ꯃꯀꯣꯛ ꯈꯤꯇꯪ ꯂꯩꯈꯠꯄꯅꯦꯕ ꯅꯨꯄꯤꯗꯣ ꯑꯗꯨꯝ ꯅꯤꯄꯥ ꯑꯇꯣꯞꯄ ꯀꯣꯏꯅꯗꯅ ꯃꯤ ꯅꯨꯡꯁꯤꯅꯕ ꯑꯥ ꯄꯠ ꯇꯠꯈꯩ ꯂꯩꯅꯈ꯭ꯔꯕꯅꯦꯕ ꯑꯗꯨ ꯀꯗꯥꯏꯗꯒꯤ ꯄꯨꯁꯜꯂꯒ ꯃꯥꯅ ꯆꯥꯛꯅꯈꯤꯕꯅꯦꯗꯅ꯫ ꯐꯣꯇꯣ ꯄꯨꯁꯜꯂꯒ ꯊꯥꯒꯠꯂꯛꯏꯅꯣ ꯑꯩꯅ ꯍꯥꯏꯔꯝꯕꯅꯦ ꯑꯁ ꯅꯪ ꯇꯧꯔꯤ ꯊꯕꯛꯁꯦ ꯌꯥꯝ ꯐꯖꯗꯦ ꯅꯨꯄꯤꯒꯤ ꯏꯁꯧ ꯂꯥꯡꯅꯕ ꯊꯕꯛ ꯇꯧꯔꯛꯀꯅꯣ ꯑꯗꫭ ꯀꯛꯑꯣ ꯍꯥꯏꯔꯝꯕꯅꯦꯕ꯫ ꯑ ꯀꯩꯅꯣꯅ ꯑꯩ ꯅꯨꯄꯤꯗꯨꯅ ꯑꯨꯛꯇꯪ ꯃꯦꯁꯦꯁ ꯊꯥꯔꯛꯈꯤꯁꯅꯣꯌꯦ ꯑꯗꯨꯒ ꯀꯛꯀꯦꯌꯦ꯫ ꯑꯩꯍꯦ ꯍꯧꯖꯤꯛꯀꯥꯟ ꯉꯥꯡꯅ ꯁꯥꯟꯅꯕ ꯌꯥꯝ ꯌꯥꯗ꯭ꯔꯦ ꯑꯩ ꯌꯥꯝ ꯀꯩꯅꯣ ꯁꯥꯎꯒꯠꯂꯕꯅꯤ ꯑꯝꯇ ꯀꯛꯊꯠꯂꯣ ꯅꯪꯒꯤꯗꯣ ꯐꯖꯗꯦꯅ ꯍꯥꯏꯔꯝꯃꯤꯅꯦꯕ꯫ ꯑꯗꯨ ꯅꯪꯅ ꯑꯈꯣꯏꯒꯤ ꯁꯥꯏꯗꯨꯅ ꯑꯃꯨꯛ ꯎꯒ꯭ꯔꯀꯥꯟꯗ ꯀꯩꯅꯣ ꯇꯧꯔꯦ ꯄꯣꯊꯣꯗꫭ ꯑꯗꯨꯝ ꯀꯛꯊꯠꯈꯤꯕ ꯋꯥꯅꯤ ꯑꯗꯨꯒ꯫ ꯑꯗꯣ ꯀꯅꯥꯅ ꯏ ꯀꯥꯔꯣꯏꯗꯣꯏꯅꯣꯕ ꯏꯃꯥꯅꯕꯨ ꯂꯣꯏꯅꯔꯒ ꯑꯗꯨꯃꯥꯏꯅ꯫ ꯑꯗꯨꯗꯒꯤꯗꯤ
ꯋꯥꯔꯤ ꯌꯥꯝ ꯂꯩꯔꯝꯅꯤ꯫ ꯗ ꯅꯪꯅ ꯅꯪꯅ ꯑꯥ ꯅꯪꯅ ꯃ ꯊꯣꯡꯃꯥꯡ ꯈꯪꯗꯅ ꯅꯪꯅ ꯃꯤꯒꯣꯟꯗꯒ ꯄꯪꯉꯥꯡꯗ ꯉꯥꯡ ꯉꯝꯅꯤ꯫
ꯑꯩꯅ ꯃꯊꯧ ꯃꯔꯝ ꯈꯪꯗꯅ ꯃꯤꯉꯣꯟꯗ ꯀꯃꯥꯏꯅ ꯀꯔꯤ ꯉꯥꯡꯗꯣꯏꯅꯣ ꯍꯥꯏꯁꯦ꯫
ꯅꯪ ꯅꯪ ꯅꯨꯄꯤꯗꯨꯗ ꯅꯪ ꯉꯥꯡꯉꯝꯅꯤ ꯈꯪꯉꯦ꯫ ꯅꯣꯏꯅ ꯁꯥꯎꯔꯤꯉꯩ ꯗꯨꯗꯒ ꯘꯤ ꯍꯩꯗꯅꯒ ꯇꯧꯔꯝꯅꯤꯕ ꯅꯪ ꯅꯪ ꯈꯪꯉꯤꯅꯦ ꯅꯪ ꯅꯑꯣꯡꯗꯣ ꯑꯩ꯫
ꯒꯤ ꯁꯨꯡꯍꯩ ꯍꯩꯗꯦ꯫
ꯑꯆꯥꯛꯄ ꯃꯩ ꯑꯆꯥꯛꯄ ꯃꯩꯗ ꯒꯤ ꯍꯩꯕ ꯀꯥꯏ꯫
ꯑꯆꯥꯛꯄ ꯃꯩꯗ ꯑꯩ ꯀꯩꯁꯨ ꯒꯤ ꯍꯩꯗꯦꯀꯣ꯫
ꯍꯩꯕꯩꯅꯤ ꯀꯩꯅꯣ ꯁꯥꯎꯏꯗꯣ ꯍꯩꯗꯗꯤ ꯀꯅꯥꯅ ꯁꯥꯎꯗꯣꯏꯅꯣ꯫
ꯎꯝ ꯎꯝ ꯑꯗꯨꯗꯤ ꯑꯩꯁꯨ ꯁꯥꯎꯅꯤꯡꯕ ꯃꯌꯥꯝ ꯂꯩꯈꯔꯦ꯫ ꯑ ꯃꯣꯏꯒꯤ ꯂꯩ ꯁꯥꯠꯄ ꯃꯇꯝꯗ ꯏꯁ ꯃꯃꯥꯟꯅꯕꯅꯤ ꯍꯥꯏꯔꯒ ꯑꯗꯨꯗ ꯅꯨꯄꯥ ꯈꯔ ꯄꯨꯔꯛ ꯐꯣꯇꯣ ꯀꯥꯞꯃꯤꯟꯅ ꯂꯩꯔꯝꯃꯤꯅꯦ ꯑꯩꯅ ꯆꯠꯄ ꯌꯥꯔꯣꯏꯒ ꯑꯩꯅ ꯐꫭꯠ ꯑꯩꯅ ꯐꯣꯇꯣ ꯀꯥꯞꯃꯤꯟꯅꯕ ꯀꯩꯗꯧꯕꯩ ꯀꯥꯞꯃꯤꯟꯅꯗꯣꯏꯅꯣ ꯅꯪ ꯐꯣꯇꯣ ꯌꯥꯎꯗ꯭ꯔꯗꯤ ꯂꯩꯉꯝꯗꯕ꯭ꯔꯅ ꯍꯪꯕꯗ ꯍꯦꯛꯇ ꯀꯦꯁꯟꯗꯅ ꯑꯩꯒ ꯎꯅ ꯂꯥꯛꯄꯗ ꯑꯗꯨꯃꯥꯏꯅ ꯀꯦꯔꯛꯇꯦ ꯂꯣꯏꯔꯦꯕ ꯁꯝꯒ ꯆꯞ ꯂꯩꯔꯝꯃꯤꯅꯦ ꯍꯥꯏꯁꯦ꯫
ꯀꯦꯔꯤꯅꯤ ꯀꯩꯅꯣ ꯃꯤ ꯐꯣꯇꯣ ꯀꯥꯞꯇꯣꯔꯦ ꯍꯥꯏꯗꯨꯗ ꯅꯨꯄꯤ ꯑꯩꯁꯤꯗꯤ ꯐꯣꯇꯣ ꯀꯥꯞꯇꯣꯔꯦ ꯍꯥꯏꯗꯤ ꯀꯦꯕꯅꯦ ꯃꯤ ꯍꯥꯏꯅꯩꯗꯨꯗꯤ꯫
ꯌꯥꯔꯦ-ꯌꯥꯔꯦ꯫
ꯅꯨꯄꯤꯗꯤ ꯅꯨꯄꯥ ꯀꯔꯤ ꯅꯨꯄꯥ ꯎꯅꯕ ꯆꯠꯄꯗꯒꯤ ꯀꯩꯗꯧꯔꯦ ꯃꯃꯥꯟꯅꯕꯤ ꯃꯌꯥꯝ ꯄꯨꯟꯕ ꯈꯣꯠꯄ ꯑꯗꯒꯤ ꯐꯣꯇꯣ ꯀꯥꯞꯄ ꯅꯦ ꯍꯥꯏꯔꯗꯤ ꯌꯥꯝ ꯀꯦꯕꯅꯦꯅ ꯍꯥꯏꯗꯨ ꯅꯪ ꯈꯪꯗ꯭ꯔꯣ ꯑ ꯃꯦꯝꯁꯀ ꯂꯩꯗꯣ ꯅꯩ
ꯑꯣ ꯑꯣ ꯅꯨꯄꯥ ꯅꯨꯄꯥꯗꯨꯒꯤ ꯃꯤꯠꯇꯗꯤ ꯊꯦꯜꯍꯜꯂꯁꯨ ꯌꯥꯔꯦꯕ ꯅꯪ ꯍꯥꯏꯁꯤꯗꯤ
ꯅꯨꯄꯥꯥꯗꯨꯗꯤ ꯂꯦꯞ ꯂꯦꯞꯄꯕꯅꯤ ꯂꯦꯞꯄꯕ ꯂꯦꯞꯄꯕꯅꯦꯅ ꯈꯟꯕꯒꯤꯅꯤ ꯃꯣꯏꯅ ꯑꯗꯨꯃꯥꯏꯅ ꯇꯧꯔꯤꯗꯣ
ꯂꯦꯞꯄꯕꯅꯦ ꯈꯜꯂꯁꯨ ꯍꯦꯛꯇ ꯌꯥꯕ꯭ꯔꯕ ꯑꯗꯣ ꯃꯃꯥꯟꯅꯕꯒ ꯆꯠꯄꯗꯗꯤ ꯀꯦꯔꯒ ꯁꯝ ꯇꯤꯡꯉꯒ ꯐꯣꯇꯣ ꯀꯥꯞ ꯂꯩꯔꯦ ꯑꯗꯨꯒ ꯃꯥꯏ ꯅꯨꯄꯥ ꯅꯨꯡꯁꯤꯈ꯭ꯔꯕ ꯃꯥꯏ ꯅꯨꯄꯥꯅ ꯂꯨꯅ ꯇꯧꯕꯤꯔꯤꯕ ꯅꯨꯄꯤꯗꯨꯗꯤ ꯐꯣꯇꯣ ꯀꯥꯞꯄꯗ ꯁꯝꯒꯥꯇꯣ ꯏꯋꯥ ꯋꯥꯕꯣꯏ ꯂꯥꯛꯀꯦꯗꯨꯗꯤ ꯌꯥꯕ꯭ꯔꯕ
ꯎꯝ꯫ ꯌꯥꯔꯦ ꯍꯥꯥ
ꯑꯗꯨꯗꯤ ꯑꯗꯨꯗꯤ ꯅꯤꯌꯣꯝ ꯅꯠꯇꯕ ꯊꯕꯛꯅꯦꯕ ꯅꯪꯅ ꯍꯥꯏꯗꯨꯁꯨ ꯅꯣꯏ ꯅꯨꯄꯤꯁꯦ ꯈꯪꯗꯦ ꯑꯃ ꯑꯃ ꯅꯠꯇ꯭ꯔ ꯑꯃ ꯂꯣꯏ ꯃꯥꯟꯅꯩ ꯂꯣꯏꯅ ꯄꯥ ꯅꯣꯏꯅ ꯄꯥꯝꯃꯤꯁꯦ ꯅꯨꯄꯥꯅꯒ ꯑꯗꯨꯝ ꯅꯨꯡꯇꯤꯒꯤ ꯑꯆꯥꯄꫭꯠ ꯄꯤꯖꯕ ꯆꯠꯄ ꯐꯤꯔꯣꯟ ꯑꯅꯧꯕ ꯂꯩꯕꯤꯕ꯫ ꯁꯅꯥ ꯁꯅꯥꯒꯁꯤꯑꯒ ꯃꯈꯟ ꯕꯤꯕ
ꯑꯈꯣꯏ ꯄꯥꯝꯖꯗꯦ ꯈꯣꯏꯗꯤ ꯗꯨꯒꯨꯝꯕ ꯄꯥꯝꯖꯗꯦꯀꯣ꯫
ꯈꯪꯉꯤ ꯈꯪꯉꯤ ꯈꯪꯉꯤ ꯆꯤꯟꯗ ꯍꯥꯏꯖꯕ ꯋꯥꯅꯤ ꯊꯃꯣꯏꯗꯗꯤ ꯄꯥꯝꯃꯝꯗꯣꯔꯤꯕꯅꯤ ꯑꯗꯨ ꯇꯧꯕ ꯅꯨꯄꯥꯗꯣ ꯈꯛꯇꯅꯤꯅꯦ ꯐꯩ ꯍꯥꯏꯗꯣꯏꯁꯦ
ꯑꯁ ꯀꯥꯏꯗꯩ ꯑꯩꯈꯣꯏ ꯅꯣꯡꯇ ꯍꯥꯏꯗꯦ ꯃꯤꯅ ꯂꯩꯔꯛꯇꯕꯗ
ꯃꯥꯢ ꯅꯨꯄꯥꯁꯦ ꯅꯣꯡꯇ ꯑꯁꯥꯄꯣꯠ ꯑꯍꯥꯎꯕ ꯑꯝꯇ ꯄꯤꯖꯒꯦꯅ ꯈꯜꯂꯝꯃꯣꯏ
ꯑꯗꯨꯗꯒꯤ ꯃꯤ
ꯑꯩ ꯅꯨꯄꯤꯁꯨ ꯃꯉꯥꯏꯔꯦ ꯅꯪꯁꯨ ꯇꯧꯔꯝꯗꯣꯅꯦ
ꯇꯧꯗꯦ ꯇꯧꯗꯦ ꯑꯩꯈꯣꯏ ꯇꯧꯖꯗꯦ
ꯎꯝ ꯅꯣꯏ ꯃꯥꯗꯣ ꯌꯥꯝ ꯉꯥꯡꯒꯅꯨ ꯍꯥꯢꯌꯨ ꯂꯥꯡꯉꯤꯌꯨ ꯋꯥꯔꯤ ꯁꯥꯟꯅꯕ
ꯆꯥꯛ ꯑꯝꯇ ꯊꯤꯔꯨꯒꯦ ꯇꯧ
ꯀꯩ ꯌꯦꯟꯖꯥꯡ ꯊꯣꯡꯉꯤꯅꯣ
ꯆꯝꯊꯣꯡ ꯊꯣꯡꯉꯦ
ꯅꯣꯏꯗꯤ ꯂꯧ ꯏꯁꯤꯡ ꯂꯣꯏꯅꯔꯝꯃꯅꯤꯅꯦ ꯐꯧꯟ ꯍꯨꯟꯕ ꯆꯥꯎꯔꯕꯣ
ꯐꯧ ꯍꯨꯟꯕꯗꯣ ꯂꯧꯍꯣꯡꯗꯣ ꯂꯣꯏꯅ ꯀꯩꯅꯣ ꯇꯤꯟ ꯑꯄꯠꯄꯤꯗꯣ ꯇꯥꯗꯅ
ꯍꯤꯗꯥꯛ ꯀꯞꯇꯕꯔꯣ ꯍꯥꯏꯁꯤ꯫ ꯑꯁ ꯏꯁꯤꯡ ꯃꯈꯣꯡ ꯀꯩꯗꯣ ꯌꯥꯝ ꯅꯨꯡꯉꯥꯏꯇ꯭ꯔꯦꯗ ꯅꯪꯒ ꯋꯥꯔꯤ ꯁꯥꯟꯅꯔꯨꯕꯁꯦ
ꯐꯤ ꯊꯥꯗꯣꯛꯏꯅꯦ
ꯅꯪ ꯉꯥꯏꯍꯥꯛꯇꯪ ꯉꯥꯏꯕ ꯌꯥꯗꯕ꯭ꯔꯥ ꯁꯤꯅꯤꯗ ꯅꯪ ꯃꯈꯣꯟ ꯆꯔꯨꯛ ꯆꯔꯥ ꯆꯔꯨꯛ ꯆꯔꯥ ꯇꯧꯍꯜꯂꯤꯁꯦ
ꯂꯣꯢꯔꯦ
ꯂꯍꯣꯟ ꯇꯤꯟ ꯇꯥꯏ ꯍꯥꯏꯗꯨꯕꯨ ꯍꯤꯗꯥꯛꯒ ꯑꯝꯇ ꯀꯥꯞꯇ꯭ꯔꯕꯣ
ꯀꯥꯞꯄꯤꯅꯦ ꯃꯔ
ꯎꯝ ꯉꯁꯤ ꯑꯉꯥꯡꯈꯩ ꯁ꯭ꯀꯨꯜ ꯁꯨꯇꯤ ꯊꯥꯕ꯭ꯔꯥ
ꯎꯝ ꯑꯕꯦꯝꯃ ꯑꯩꯈꯣꯏ ꯑꯕꯦꯝꯃ ꯑꯆꯧꯕꯤꯒꯤꯗꯤ ꯊꯥꯏ ꯑꯇꯩꯗꯤ ꯊꯥꯗꯦꯗ
ꯑꯝ
ꯃꯣꯢ ꯁꯨꯇꯦꯅꯦ ꯂꯥꯎꯊꯣꯛꯄ꯭ꯔꯣ
ꯁꯦꯀꯦꯟ ꯁꯦꯇꯔꯗꯦꯒꯤ ꯁꯨꯇꯤ ꯊꯥꯕ ꯂꯩꯗꯅ ꯁꯨꯝ
ꯎꯝ
ꯑꯗꯨꯒꯤ ꯁꯨꯝ ꯍꯪꯕꯅꯤꯗ ꯅꯪꯒꯤ ꯁ꯭ꯀꯨꯜ ꯑꯃ ꯄꯨꯔꯝꯕꯗꯨꯗꯤ ꯄ꯭ꯔꯤꯟꯁꯤꯄꯥꯜꯗꯣ ꯑꯗꯨꯝ ꯐꯣꯟ ꯇꯧꯔꯛꯈꯤꯗ꯭ꯔꯕꯣ
ꯀꯩꯗꯧꯕ
ꯅꯪꯅ ꯁ꯭ꯀꯨꯜ ꯑꯃ ꯄꯨꯔꯝꯕꯗꯣ ꯅꯣꯏ ꯑꯗꯥꯏ ꯃꯅꯥꯛꯇ
ꯑꯥ
ꯑꯗꯨꯒꯤ ꯄ꯭ꯔꯤꯟꯁꯤꯄꯥꯜꯗꯣ ꯑꯗꯨ ꯐꯣꯟ ꯇꯧꯔꯛꯈꯤꯗ꯭ꯔꯕ ꯍꯥꯏꯕ
ꯇꯧꯔꯛꯈꯤꯗ꯭ꯔꯦ
ꯑꯣ ꯑꯣꯖꯥ ꯑꯅꯧꯕ ꯂꯥꯛꯈ꯭ꯔꯕꯣ
ꯑꯣꯖꯥ ꯑꯃ ꯊꯥꯔꯛꯑꯦ ꯍꯥꯏꯒꯨꯝ ꯇꯧꯕꯅꯦ ꯍꯥꯏꯕꯗꯤ ꯃꯣꯏ ꯁ꯭ꯀꯨꯜ ꯑꯇꯣꯞꯄꯗ ꯄꯨꯕ ꯑꯣꯖꯥ ꯑꯗꯨꯗꯣ ꯀꯩꯅꯣ ꯑꯣꯏꯅ ꯊꯥꯔꯛꯄ ꯍꯥꯏꯇꯥꯔꯦ ꯅꯨꯃꯤꯠ ꯅꯤꯅꯤ ꯅꯤꯅꯤꯒꯤ ꯑꯣꯏꯅ
ꯅꯨꯃꯤꯠ ꯅꯤ ꯅꯤꯅꯤ ꯇꯥꯛꯑꯗꯤ ꯄꯔꯥꯗꯨꯗꯤ ꯂꯣꯏ ꯅꯪꯒꯗ꯭ꯔꯥ ꯍꯥꯏꯁꯦ
ꯑꯁ ꯂꯣꯏꯕ ꯂꯣꯏꯗꯕ ꯃꯣꯏ ꯊꯣꯛ ꯇꯧꯖꯥꯔꯅꯤ ꯃꯣꯏ ꯄꯩꯁꯥ ꯇꯤꯡꯕ ꯌꯥꯝ ꯄꯥꯝꯃꯨꯢ
ꯑꯗꯨꯗꯤ ꯅꯣꯏꯒꯤ ꯀꯩꯅꯣꯗꯣ ꯑꯣꯖꯥꯗꯣ ꯃ ꯃꯊꯪ ꯍꯥꯏꯔꯗꯤ ꯅꯪ ꯆꯠꯈꯤ꯭ꯔꯣ ꯆꯠꯂꯣꯏꯗ꯭ꯔꯣ
ꯆꯠꯂꯔꯣꯏ ꯍꯥꯏꯗꯤ
ꯀꯥꯟꯅꯗ꯭ꯔꯦꯕ ꯆꯀꯠ ꯆꯀꯠ ꯍꯥꯏꯔꯗꯤ ꯑꯩꯈꯣꯏꯅ ꯁꯦꯂꯦꯕꯁꯇꯣ ꯂꯣꯏꯅꯕ ꯇꯥꯛꯀꯗꯕꯗꯣ ꯑꯗꯨꯝ ꯁꯤ ꯑꯃꯨꯛ ꯍꯧꯖꯤꯛ ꯂꯦꯞꯄꯤꯁꯦ ꯊꯛꯈꯥꯏ ꯍꯦꯟꯕꯩ ꯆꯥꯡ ꯑꯣꯏꯔꯛ ꯑꯝꯃꯅꯤ
ꯁ꯭ꯀꯨꯜꯗꯨꯗ ꯄꯨꯕ ꯁꯥꯇ꯭ꯔꯤꯁꯤꯡꯗꯤ ꯅꯪꯉꯣꯟꯗ ꯀꯣꯆꯤꯡꯗ ꯂꯥꯛꯀꯦꯒ ꯍꯥꯏꯗ꯭ꯔꯣ
ꯍꯥꯏ
ꯅꯪꯅ ꯀꯔꯤ ꯍꯥꯏꯔꯝꯕ
ꯂꯥꯛꯑꯣꯗꯤ ꯍꯥꯏꯕꯅꯦ ꯑꯗꯣ ꯂꯥꯛꯅꯤꯡꯕ ꯅꯠꯇꯦ ꯊꯋꯥꯏ ꯌꯥꯎꯕ ꯅꯠꯇꯦꯗ ꯍꯥꯏꯗꯤ ꯒꯚꯔꯃꯦꯟ ꯁ꯭ꯀꯨꯜꯗ ꯇꯝꯕ ꯑꯉꯥꯡ ꯍꯥꯏꯔꯦꯅ
ꯔ ꯍꯥꯏ ꯁꯀꯨ